ꯍꯂꯣ
ꯇꯥꯏ ꯇꯥꯏ ꯅꯪ ꯇꯥꯔꯕ ꯐꯖꯅ
ꯇꯥꯏ ꯇꯥꯏ ꯍꯥꯏꯔꯣ
ꯑꯝ ꯑꯣꯀꯦ ꯇꯨꯒꯤꯗꯣ ꯊꯥꯎꯔꯁꯤꯦ ꯑꯗꯨ ꯑꯗꯨꯗꯤ꯫ ꯀꯝꯄꯦꯔꯦꯇꯤꯚ ꯑꯍꯥꯟꯕ ꯀꯣꯏꯁꯟꯗꯣ꯫ ꯎꯝ ꯀꯝꯄꯦꯔꯦꯇꯤꯞ ꯏꯟꯀꯝ ꯏꯁꯇꯦꯠꯃꯦꯟ ꯑꯣꯐ ꯗ ꯐꯣꯂꯣꯋꯤꯡ ꯑꯦꯟ ꯏꯟꯇꯔꯄ꯭ꯔꯤꯇꯦꯠ ꯌꯣꯔ ꯔꯤꯖꯟꯒ꯫ ꯇꯧꯕꯗꯣ ꯍꯜꯂꯣ꯫
ꯀꯣ
ꯇꯨꯃꯤꯟ ꯂꯩꯌꯨ ꯍꯥꯏꯔꯛꯑꯣ ꯍꯥꯏꯔꯛꯑꯣ
ꯌꯨꯅꯤꯠ ꯇꯨꯒꯤ꯫
ꯃꯁꯤ ꯀꯩꯗꯧꯔꯦ ꯍꯥꯏꯅꯣ꯫
ꯎꯝ ꯒꯌ꯭ꯥꯟ ꯇꯥꯗꯦ ꯇꯥꯛ ꯑꯣ꯫
ꯑꯩꯅ ꯑꯩꯅ ꯍꯥꯏꯕꯗꯨ ꯆꯞ ꯃꯅꯩ ꯀꯝꯄꯦꯔꯤꯇꯤꯞꯇꯨꯗꯤ ꯀꯩꯅꯣ ꯇꯧꯗꯣꯏꯅ ꯃꯥꯏꯅꯁ ꯇꯧꯔꯒ ꯄ꯭ꯔꯤꯚꯤꯌꯁ ꯌꯔꯗꯅ ꯃꯈꯥꯗ ꯂꯩꯔꯒ ꯏꯟꯇꯨ ꯍꯟꯗ꯭ꯔꯦꯗ ꯇꯧꯔꯅꯤ ꯗꯤꯚꯥꯏꯠ ꯇꯧꯔꯒ꯫
ꯑꯗꯨꯗꯤ ꯁꯝꯅꯃꯛ ꯍꯥꯏꯔꯗꯤ ꯅꯦꯠꯁꯦ ꯂꯧꯔꯦ꯫ ꯒꯤꯅ ꯇꯨꯏꯟꯇꯤ ꯇ꯭ꯋꯦꯟꯇꯤꯒꯤꯅ ꯁꯤꯛꯁ ꯍꯟꯗ꯭ꯔꯦꯗꯅꯦ ꯇ꯭ꯋꯦꯟꯇꯤ ꯋꯥꯟ ꯁꯚꯦꯟ ꯐꯤꯐꯇꯤꯅꯦ꯫
ꯍꯣꯏ꯫
ꯃꯥꯏꯅꯁ ꯇꯧꯊꯣꯛꯅꯗꯣꯏꯕ꯫
ꯑꯣ
ꯋꯥꯟ ꯐꯤꯐꯇꯤ ꯂꯛꯑꯗꯣꯏꯕ꯫
ꯑꯣ
ꯋꯥꯟ ꯐꯤꯐꯇꯤ ꯗꯤꯚꯥꯏꯗꯦꯠ ꯕꯥꯏ ꯑꯃꯨꯛ ꯄ꯭ꯔꯤꯚꯤꯌꯁ ꯏꯌꯥꯔꯒꯤ ꯇꯧꯔ ꯁꯤꯛꯁ ꯍꯟꯗ꯭ꯔꯦꯠ ꯏꯟꯇꯨ ꯍꯟꯗ꯭ꯔꯦꯠ ꯇꯧꯕꯗ ꯇ꯭ꯋꯦꯟꯇꯤ ꯐꯥꯏꯚ ꯄꯥꯔꯁꯦꯟ ꯂꯥꯛꯑꯦꯕ꯫
ꯑꯥ ꯆꯨꯝꯃꯦ꯫
ꯑꯗꯨ ꯁꯤ ꯂꯣꯏꯅꯃꯛ ꯑꯦꯁꯤꯠꯀꯤꯁꯤꯁꯨ ꯂꯣꯏ ꯇꯧꯗꯣꯏꯕ ꯁꯨꯃꯥꯏꯅ꯫
ꯍꯣꯏ ꯒꯌ꯭ꯥꯟ ꯇꯔꯕꯣ꯫
ꯎꯝ ꯍꯣꯏ ꯄꯔꯣꯁꯦꯁ ꯈꯔ ꯁꯥꯡ ꯈꯔ ꯈꯔꯗꯤ ꯇꯥꯏ꯫ ꯑꯁꯤꯠꯀꯤꯁꯨ ꯃꯥꯟꯅ ꯗꯥꯏꯅꯦ꯫
ꯃꯥꯥꯟꯅꯩꯌꯦ ꯀꯝꯄꯇꯤꯞꯇꯁꯨ ꯆꯞ ꯃꯥꯟꯅꯩꯌꯦ ꯀꯃꯟ ꯁꯥꯏꯖꯇ ꯑꯅꯤ ꯊꯣꯛꯄꯩ ꯋꯥꯅꯦ꯫
ꯅꯝꯕꯔ ꯇꯨꯒꯤꯁꯤꯅ ꯀꯃꯥꯥꯏ ꯇꯧꯕ꯫ ꯅꯝꯕꯔ ꯇꯨꯒꯤꯁꯤꯅ꯫
ꯅꯝꯕꯔ ꯇꯨ ꯆꯞ ꯃꯥꯅꯩꯌꯦ꯫ ꯃꯥꯏꯅꯁ ꯇꯧꯅ ꯍꯥꯏꯗꯤ ꯀꯔꯝꯕ ꯁꯨꯗ꯭ꯔꯒꯦ꯫
ꯅꯝꯕꯔ ꯇꯨꯁꯦ ꯀꯣꯏꯁꯟ ꯁꯨꯗꯥ ꯃꯥꯜꯂꯦꯅꯦ꯫
ꯁꯨꯕꯅꯦ꯫
ꯀꯥꯏꯁꯨꯨ ꯒꯦ꯫
ꯁꯣꯔꯤꯁꯤꯗꯤ ꯅꯝꯕꯔ ꯀꯣꯏꯁꯟ ꯅꯝꯕꯔ ꯇꯨ ꯁꯔꯤꯁꯤꯗꯤ ꯃꯥꯏ ꯀꯣꯏꯁꯟ ꯂꯩꯔꯦ ꯑꯟꯁꯔꯁꯤ ꯂꯩꯁꯤꯗꯤ
ꯒ꯭ꯔꯣꯁ ꯄ꯭ꯔꯣꯐꯤꯠ ꯅꯥ ꯁꯂꯤꯟ ꯑꯣꯄꯔꯦꯇꯤꯡ ꯏꯟꯇ꯭ꯔꯁ ꯄꯦꯠ ꯅꯦꯠ ꯀ꯭ꯔꯣꯄꯤꯛ ꯕꯤꯐꯣꯔ ꯇꯦꯀ ꯁꯤꯅ ꯀꯥꯏꯗꯩꯩ ꯂꯥꯛꯏꯅꯣ
ꯃꯥꯏꯅꯔ ꯇꯧꯅꯩꯅꯤ ꯀꯩꯅꯣ
ꯀꯩꯗ ꯃꯌꯨꯝ ꯆꯠꯂꯤꯕ
ꯒ꯭ꯔꯣꯁ ꯄ꯭ꯔꯣꯐꯤꯠꯇꯒꯤ ꯑꯣꯄꯔꯦꯇꯤꯡ ꯑꯦꯛꯆꯦꯟꯁ ꯃꯥꯏꯅꯁ ꯇꯧꯔꯒ ꯑꯣꯄꯔꯦꯇꯤꯡ ꯄ꯭ꯔꯣꯐꯤꯠ ꯇꯥꯔꯛꯑꯅꯤꯗ
ꯒ꯭ꯔꯣꯁ ꯄ꯭ꯔꯣꯐꯤꯠꯇꯩ ꯇꯣꯇꯜ ꯑꯣꯄꯔꯦꯇꯤꯡ ꯑꯦꯛꯁꯄꯦꯟꯁꯤꯁ ꯃꯥꯏꯅꯁ ꯇꯧꯔꯒ ꯑꯣꯄꯔꯦꯇꯤꯡ ꯄ꯭ꯔꯣꯐꯤꯠ ꯇꯥꯗꯣꯏꯕ
ꯍꯣꯏ ꯑꯗꯨꯏ ꯑꯣꯄꯔꯦꯇꯤꯡ ꯄ꯭ꯔꯣꯐꯤꯠꯇꯨꯗꯒꯤ ꯑꯃꯨꯛ ꯏꯟꯇꯔꯦꯁ ꯏꯟꯇꯔꯦꯁ ꯄꯦ ꯇꯧꯔꯒ ꯇꯥꯔꯛꯄꯗꯨꯅꯦ ꯅꯦꯠ ꯄ꯭ꯔꯣꯐꯤꯠ ꯕꯤꯐꯣꯔ ꯇꯦꯛꯁ ꯍꯥꯏꯁꯦ
ꯃꯥꯏꯅꯁ ꯔꯣꯁꯤꯖꯨ
ꯍꯣꯏ ꯃꯊꯛꯀ ꯃꯈꯥꯒ ꯃꯥꯏꯅꯁ ꯇꯧꯅꯩꯅꯩꯕ ꯁꯤꯅ
ꯏꯟꯀꯝ ꯇꯦꯛꯁꯅ ꯑꯗꯨꯒ ꯋꯥꯟ ꯁꯤꯛꯁꯇꯤꯒꯩ ꯋꯥꯟ ꯁꯚꯦꯟꯇꯤ ꯀꯦ ꯑꯁꯤꯅ ꯅꯥꯏꯟꯇꯤ ꯇꯥꯔꯛꯄ
ꯍꯣꯏ ꯁꯚꯦꯟꯇꯤ ꯀꯦꯁꯤꯎ ꯂꯧꯊꯣꯛꯈ꯭ꯔꯒ ꯅꯥꯏꯟꯇꯤ ꯑꯍꯨꯛ ꯂꯥꯛꯇꯣꯏꯕ꯫
ꯑꯗꯨꯒ ꯁꯤ ꯅꯥꯀꯟꯒꯤ ꯐꯣꯔꯇꯤ ꯇꯨ ꯄꯣꯏꯟ ꯇ꯭ꯋꯦꯟꯇꯤ ꯇꯨ ꯇꯨ ꯄꯔꯁꯦꯟꯁꯤꯅ ꯀꯃꯥꯏꯂꯛ ꯏꯕ
ꯀꯥꯏꯅꯣ
ꯅꯥꯏꯟꯇꯤ ꯀꯦꯒꯤ ꯅꯥꯀꯟꯗ ꯑꯗꯨꯗꯣ
ꯀꯩꯅꯣ ꯇꯧꯅꯤ ꯀꯩꯅꯣ ꯅꯥꯏꯇꯤ ꯅꯥꯏꯟꯇꯤ ꯊꯥꯎꯖꯟ ꯃꯥꯏꯅꯁ ꯋꯥꯟ ꯇꯨ ꯑꯩꯠ ꯊꯥꯎ ꯑꯁꯤ ꯀꯩꯅꯣ ꯁꯥꯏꯠ ꯑꯅꯤꯃꯛ
ꯊꯔꯇꯤ ꯑꯦꯠ ꯊꯔꯇꯤ ꯊꯔꯇꯤ ꯑꯦꯠ ꯂꯥꯛꯑꯦ꯫
ꯍꯣꯏ ꯊꯔꯇꯤ ꯑꯩꯠꯥꯏ ꯊꯔꯇꯤ ꯑꯩꯠꯇꯧꯛ ꯅꯥꯏꯟꯤ ꯗꯤꯚꯥꯏꯠ ꯇꯧꯔꯅꯤ
ꯏꯟꯇꯨ ꯍꯟꯗ꯭ꯔꯦꯠ
ꯍꯣꯏ
ꯑꯣ ꯑꯣꯀꯦ ꯑꯗꯨꯗꯤ ꯀꯌꯥꯇꯔꯦ
ꯑꯣꯀꯦ ꯐꯇꯤ ꯇꯨ ꯇ ꯎꯝ ꯁꯤ ꯅꯦ
ꯑꯟꯏꯟꯇꯦꯜꯂꯤꯖꯦꯕꯜ ꯍꯥꯏꯔꯗ꯭ꯔꯣ
ꯌꯥꯏ ꯑꯍꯥꯟꯕ ꯇꯧꯔꯤꯁꯤꯅ ꯑꯦꯁꯦꯠ ꯂꯥꯏꯕꯤꯂꯤꯇꯤꯒꯤꯔꯣ ꯑꯃꯨ ꯃꯅꯤꯡꯗ ꯑꯃ ꯌꯥꯎꯔꯝꯃꯤꯁꯤꯅ ꯀꯩꯅꯣ
ꯃꯅꯤꯡꯡꯗꯋꯥꯖꯅ ꯑꯦꯁꯦꯠꯀꯤ
ꯑꯦꯁꯠꯀꯤꯗꯤ ꯁꯔꯨꯛ ꯄꯤꯗ꯭ꯔꯤꯁꯤꯗꯤ
ꯄꯤꯕꯅꯤꯗ
ꯄꯤꯗꯤ ꯀꯩ ꯑꯁꯤꯠ ꯀꯤꯁꯥꯔꯨꯛ ꯄꯤ ꯄꯤꯗꯤꯌꯦ
ꯀ꯭ꯋꯁ ꯅꯝꯕꯔ ꯊ꯭ꯔꯤꯒꯤꯔꯣ
ꯇꯣꯕꯤ ꯄꯤꯗꯦ
ꯑꯍꯟꯕꯩ ꯍꯧꯔꯛꯄꯩꯗ ꯄꯤꯔꯤꯗꯨꯗꯤ
ꯀꯣꯏꯁꯟ ꯇꯨꯒꯤ ꯃꯊꯪꯗ ꯂꯥꯛꯏꯁ ꯀꯦꯜꯀꯨꯂꯦꯁꯟ ꯑꯣꯐ ꯀꯝꯄꯦꯔꯤꯇꯞ ꯏꯌꯥꯔ ꯑꯦꯟ ꯊꯥꯔꯇꯤ ꯐꯥꯔꯁ ꯗꯤꯁꯦꯝꯕꯔ ꯇ꯭ꯋꯦꯟꯇꯤ ꯇ꯭ꯋꯦꯟꯇꯤ ꯊ꯭ꯔꯤ ꯇ꯭ꯋꯦꯟꯇꯤ ꯐꯣꯔ ꯂꯩꯔꯦ ꯑꯗꯨꯒꯤ ꯍꯦꯛ ꯅꯦꯛꯁ ꯐꯦꯁꯇꯨꯗ ꯑꯃꯨꯛ ꯇꯧꯔꯒ ꯏꯟꯇꯔꯄ꯭ꯔꯤꯇꯦꯁꯟꯒꯤ ꯍꯦꯛ ꯃꯊꯪꯒꯤ ꯗꯨ ꯗꯦꯐꯣꯔꯇꯤꯑꯣꯟ ꯑꯣꯗ ꯀꯝꯄꯔꯦ ꯇꯦꯛꯁꯤꯅ ꯀꯔꯝꯕ ꯑꯣꯏꯗꯕ ꯀꯣꯏꯁꯟꯁ ꯑꯝꯇ ꯄꯤꯗꯦ ꯀꯁꯟ ꯑꯦꯁꯦ ꯀꯤ ꯀꯁꯔꯨ ꯀꯥꯏ ꯌꯥꯎꯒꯦ ꯌꯥꯎꯇꯦꯕ ꯎꯝ
ꯍꯣꯏ ꯌꯎꯝꯗ꯭ꯔꯦ
ꯑꯗꯨꯏ ꯅꯠꯇ꯭ꯔꯣ ꯑꯩꯅ ꯀꯣꯏꯁꯟ ꯁꯨꯗꯦ ꯀꯣꯏꯁꯟ ꯁꯨꯗꯦ ꯁꯨꯕꯅꯦ ꯁꯨꯕꯅꯦ ꯅꯡ ꯍꯥꯏꯗꯣ
ꯑꯗꯣ ꯀꯣꯏꯁꯟꯗꯣ ꯁꯤ ꯃꯒꯤ ꯃꯅꯨꯡꯗ ꯌꯥꯎꯔꯗꯤ ꯐꯪꯉꯣꯏꯗꯣꯏꯅꯦ ꯇꯦꯝꯄꯜꯁꯤꯗ ꯄꯔꯕꯦꯖ ꯌꯔ ꯀꯔꯦꯟ ꯌꯔꯒꯁꯤ
ꯑꯗꯨ ꯑꯣꯏꯗꯣꯏꯅꯦꯕ ꯀꯔꯦꯟ ꯑꯦ ꯐ ꯕꯤꯜꯗꯤꯡ ꯐꯔꯅꯤ ꯀꯩꯀꯥ ꯁꯤ ꯄꯤꯔꯝꯕ꯭ꯔꯥꯅꯦ
ꯎꯝ ꯂꯣꯏ ꯄꯤꯔ꯭ꯃꯤ
ꯁꯥꯔ ꯅꯗꯤ ꯄꯤꯔꯛꯇꯦ
ꯇꯔꯀꯅꯤꯌꯦ
ꯄꯤꯔꯛꯀꯅꯤ ꯑꯩ ꯍꯧꯖꯤꯛ ꯍꯣꯠꯄꯁꯤꯗꯤ ꯑꯩ ꯍꯣꯠꯄꯁꯤꯗꯤ ꯀꯃꯥꯏꯅ ꯍꯣꯠꯇꯣꯔꯤꯕ
ꯁꯤ ꯀꯩꯅꯣꯁꯤ ꯈꯛꯇꯪ ꯌꯦꯡꯉꯣ ꯁꯥꯏꯠꯀꯤ ꯑꯅꯤ ꯏꯟꯀ꯭ꯔꯤꯁꯀ ꯗꯤꯀ꯭ꯔꯤꯁꯀꯁꯤ ꯌꯦꯡꯉꯨꯔꯅꯨ ꯅꯪ ꯏꯟꯀ꯭ꯔꯤꯁꯀ ꯗꯤꯀ꯭ꯔꯤꯁꯀꯁꯤ ꯈꯨꯝꯖꯤꯜꯂꯣ ꯊꯝꯃꯣ ꯑꯗꯨꯒ ꯁꯝꯁꯥꯏꯠ ꯈꯤꯇꯪ ꯌꯦꯡꯉꯣ ꯍꯣꯠꯂꯣ ꯀꯩꯅꯣ
ꯑꯗꯨꯒ ꯁꯤ ꯅꯥꯀꯟꯗ ꯄꯥꯔꯁꯦꯟꯇꯦꯖꯇ ꯄ꯭ꯂꯁꯀ ꯃꯥꯏꯅꯁꯀ ꯂꯩꯥꯛꯁꯤꯅ ꯀꯃꯥꯏꯅ ꯇꯧ
ꯏꯟꯀ꯭ꯔꯤꯖ ꯑꯣꯏꯔꯒꯅ ꯄ꯭ꯂꯁ ꯂꯥꯛꯑꯅꯤ ꯗꯤꯀ꯭ꯔꯤꯖ ꯑꯣꯏꯔꯒꯅ ꯃꯥꯏꯅꯁ ꯂꯥꯛꯅꯤ ꯀꯩꯅꯣ
ꯀꯥ ꯏꯟꯀ꯭ꯔꯤꯖ ꯍ ꯗꯤꯀ꯭ꯔꯤꯒ ꯑꯣ ꯄ꯭ꯔꯤꯕꯦꯁꯌꯔ ꯗꯩ ꯀꯔꯦꯟ ꯗꯤꯌꯥꯔ ꯌꯦꯡꯅꯕ ꯃꯥꯏꯅꯔ ꯑꯣꯀꯦ ꯑꯣꯀꯦ ꯀꯃꯜꯁ ꯁꯨꯑꯥꯏ
ꯀꯥꯃꯟ ꯌꯧꯒꯔꯕꯣ
ꯀꯣꯏꯁꯦꯟ ꯊ꯭ꯔꯤ ꯗꯣ ꯀꯃꯥꯏꯇꯩꯖꯅꯣ
ꯀꯥꯏ ꯀꯨꯝꯃ
ꯀꯣꯏꯁꯟ ꯊꯔꯤ
ꯀꯝꯄ꯭ꯂꯤꯇꯤ ꯉꯇꯅꯦ
ꯊꯔꯤ ꯀꯣꯃꯟ ꯁꯥꯏꯖꯅꯦ
ꯀꯩꯅꯣ ꯇꯎꯕꯩꯖ ꯍꯥꯝ ꯀꯥꯎ ꯀꯨꯂꯦꯇꯔ ꯁꯥ ꯑꯦꯁ ꯄꯔ꯭ꯥꯏꯕꯦꯠ ꯂꯤꯃꯤꯇꯦꯠ ꯑꯟ ꯋꯥꯏ ꯄꯔ꯭ꯥꯏꯕꯦꯠ ꯂꯤꯃꯤꯇꯦꯠ ꯇꯧꯗꯅ
ꯍꯣꯏ
ꯍꯧꯖꯤꯛ ꯀꯣꯏꯁꯜ ꯌꯥꯎꯗꯕꯗꯨꯔꯣ ꯅꯪꯅ ꯀꯃꯜ ꯁꯥꯏꯅꯁꯅꯦ ꯍꯥꯏꯖꯦ
ꯇ ꯇꯕ ꯀꯣꯏꯁꯟꯗꯨꯒꯤ ꯃꯊꯪ ꯀꯣꯏ ꯆꯨꯝꯃꯦ ꯍꯕ
ꯃꯥꯅꯦ ꯃꯥꯅꯦ ꯀꯣꯃꯟ ꯁꯥꯏꯅꯁ ꯅꯦ
ꯎꯝ ꯑꯪ ꯍꯣꯏ ꯍꯥꯏꯅ ꯍꯥꯏꯅ ꯀꯩ ꯇꯥꯏ
ꯀꯃꯟ ꯁꯥꯏꯖꯇꯨꯅ ꯇꯣꯇꯦꯜ ꯇꯣꯇꯦꯜꯗꯨꯅ ꯗꯤꯚꯥꯏꯠ ꯇꯧꯗꯣꯏꯕ ꯃꯥꯏ ꯅꯝꯕꯔꯗ ꯑꯗꯨꯝ ꯃꯥꯏꯅꯁ ꯇꯧꯗꯕꯤꯗ ꯍꯂꯣ ꯇꯧꯔꯣ ꯇꯥꯗ꯭ꯔꯦ